ꯅꯨꯉꯥꯏꯔꯤ
ꯑꯧ ꯅꯨꯡꯉꯥꯏꯔꯤꯌꯦ ꯃꯔꯨꯞ
ꯑꯣ ꯀꯃꯥꯏ ꯀꯃꯥꯏꯅ ꯇꯧꯔꯒ ꯂꯦꯜꯂꯤꯒꯦ ꯍꯧꯖꯤꯛꯄꯣ
ꯍꯧꯖꯤꯛꯁꯦ ꯀꯨꯝꯍꯩ ꯍꯔꯥꯎ ꯃꯇꯝꯅꯤꯅ ꯅꯨꯡꯉꯥꯏ ꯍꯥꯏꯇꯥꯔꯦ
ꯑꯁ ꯈꯪꯗ꯭ꯔꯦ ꯍꯧꯖꯤꯛꯀꯤ ꯀꯨꯝꯃꯩ ꯍꯔꯥꯎ ꯃꯌꯥꯝꯖꯦ ꯑꯁ
ꯀꯨꯃꯩ ꯍꯔꯥꯎ ꯃꯔꯛꯁꯤꯗꯅꯤꯅꯦ ꯇꯧꯔꯤꯖꯦ
ꯑꯗꯨꯅꯦ ꯂꯣꯏꯕ ꯈꯝꯕ ꯅꯥꯏꯗꯦ ꯇꯧꯔꯤ ꯀꯨꯃꯩ ꯍꯔꯥꯎꯁꯤꯡ
ꯄꯩꯁꯥꯁꯨ ꯑꯗꯨꯝ ꯆꯠꯂꯤ
ꯃꯥꯅꯤ
ꯌꯥꯎꯔꯔꯣꯏꯒꯦꯁꯨ ꯍꯦꯛ ꯃꯌꯥꯗꯦ
ꯑꯁ ꯈꯪꯗꯦꯗ
ꯄ ꯑ ꯑꯗꯨ ꯑꯣꯏꯔ ꯃꯥꯜꯂꯦ
ꯀꯨꯃꯩꯏ ꯍꯔꯥꯎꯁꯦ ꯑꯃ ꯂꯣꯏꯔ ꯑꯃꯃꯨꯛ ꯂꯥꯛꯑꯦ ꯑꯃ ꯂꯣꯏꯔ ꯑꯃꯃꯨꯛ ꯂꯥꯛꯑꯦ
ꯎꯝ
ꯍꯟꯗꯛꯇꯤ ꯑꯁ ꯌꯥꯎꯔꯔꯣꯏ ꯈꯟꯕꯁꯦ ꯍꯦꯛꯇ ꯌꯥꯎꯁꯟ ꯌꯥꯎꯅꯤꯡꯉꯤꯅꯤ ꯀꯨꯝꯍꯩ ꯍꯔꯥꯎ ꯂꯥꯛꯄꯁꯦ
ꯃꯥꯅꯦ ꯃꯥꯅꯦ
ꯀꯝꯗꯧꯕ ꯀꯨꯝꯍꯩ ꯍꯔꯥꯎꯅꯣ ꯈꯪꯗꯦ
ꯅꯍꯥꯟꯖꯨ ꯂꯩꯀꯥꯏꯗ ꯏꯁꯩ ꯑꯃ ꯁꯤꯜꯂꯦ
ꯎꯝ
ꯊꯣꯛꯂꯣꯏꯒꯦ ꯈꯟꯕꯅꯤ ꯃꯈꯣꯟ ꯇꯥꯕ꯭ꯔꯥ ꯍꯦꯛꯇ ꯊꯣꯛꯈꯤ
ꯃꯥꯅꯦ ꯃꯥꯅꯦ ꯍꯥꯎꯖꯦ ꯗ ꯌꯥꯎꯅꯤꯡꯉꯦ ꯑꯗꯨꯕꯨ ꯑꯁ ꯈꯪꯗꯦꯗ
ꯎꯝ
ꯀꯨꯝꯍꯩ ꯍꯔꯥꯎ ꯃꯌꯥꯝꯖꯤꯅꯕꯨꯨ ꯒ꯭ꯌꯥꯟ ꯃꯦꯟ ꯑꯝ ꯇꯥꯗꯦ ꯑꯗꯣ ꯏꯪꯈꯠꯂꯛꯄ ꯏꯟꯈꯠꯄ ꯑꯣꯏꯕꯅꯤꯅ ꯑꯈꯣꯏꯁꯨ ꯍꯦꯛꯇ ꯌꯥꯎꯅꯤꯡꯉꯤꯅꯦ ꯇꯧꯔꯤꯖꯦ ꯀꯨꯃꯩꯏ ꯍꯔꯥꯎꯕꯨ ꯍꯥꯏ ꯍꯦꯛꯇ ꯆꯠꯅꯤꯡꯕ ꯂꯥꯡꯅꯤꯡꯕ ꯀꯣꯏꯅꯤꯡꯕ
ꯆꯅꯤꯡꯉꯦ ꯇꯧꯔꯤꯖꯦ
ꯎꯝ ꯍꯟꯗꯛꯀꯤ ꯌꯥꯎꯁꯡ ꯗꯁꯨ ꯅꯨꯡꯕꯨꯗꯤ ꯅꯨꯡꯉꯥꯏ
ꯅꯨꯉꯥꯏꯌꯦ ꯊꯕꯜꯁ ꯊꯕꯜꯆꯣꯡꯕꯅ ꯃꯔꯣꯝ ꯅꯨꯡ ꯉꯥꯏꯔꯤꯕ
ꯇꯧꯔꯤꯖꯦ ꯅꯪꯕꯨ ꯍꯟꯗꯛ ꯀꯌꯥꯝ ꯀꯣꯏꯕ ꯆꯠꯂꯧꯒꯦꯅꯦ
ꯑꯁ ꯐꯖꯅ ꯆꯠꯂꯤ ꯀꯣꯏꯕ ꯆꯠꯃꯟꯗꯅ ꯑꯩꯗꯤ ꯌꯨꯝꯗꯒ ꯂꯩꯇꯕꯒ ꯆꯞ ꯃꯥꯟꯅꯔꯕꯅꯤꯅꯦ
ꯑꯣ ꯑꯁ ꯑꯩꯈꯣꯏꯁꯨ ꯏꯃꯥꯟꯅ ꯉꯥꯡꯕꯗꯀꯣ ꯀꯣꯏꯕ ꯆꯠ ꯄ ꯍꯦꯟꯃꯟ ꯍꯦꯟꯃꯟꯂꯦꯖꯤ ꯇꯧꯖꯤ ꯉꯥꯍꯟꯒꯤ ꯊꯥꯕꯟꯗꯨꯖꯨ ꯀ꯭ꯌꯥꯝꯗꯤ ꯅꯨꯉꯥꯏꯒꯔꯦ ꯇꯧꯔꯤꯖꯦ
ꯑꯥ ꯌꯥꯎꯁꯪ ꯂꯣꯒ꯭ꯔꯖꯨ ꯊꯥꯕꯜ ꯂꯦꯞꯇꯦ
ꯂꯦꯞꯇꯦ ꯀꯨꯝꯍꯩ ꯍꯔꯥꯎꯖꯦ ꯁꯨꯡꯂꯦꯞ ꯂꯦꯞꯇꯦ
ꯅꯥꯇꯦ ꯅꯥꯇꯦ ꯆꯩꯔꯥꯑꯣꯕꯒꯤꯅꯦꯅꯥ ꯑꯃꯨꯛ ꯆꯣꯡꯈꯠꯅꯔꯑꯦ
ꯎꯝ
ꯇꯧꯔꯤꯁꯦ
ꯅꯣꯏꯗꯤ ꯆꯩꯔꯥꯎꯗꯕ꯭ꯔꯣ ꯍꯟꯗꯛ
ꯍꯟꯇꯛ ꯆꯩꯔꯥꯎꯒꯤ
ꯑꯣ
ꯏꯟꯁꯥꯡꯒꯜ ꯂꯥꯟꯅꯗꯅ ꯍꯤꯟꯖꯥꯡ ꯃꯌꯥꯝ ꯑꯗꯣ ꯂꯥꯟꯗ ꯀꯔꯝꯕ ꯆꯥꯗꯣꯏꯅꯣ ꯈꯪꯗꯗꯅꯣ ꯀꯣꯛ ꯉꯥꯎꯗꯅ ꯎꯝ
ꯍꯥꯏꯗꯤ ꯆꯩꯔꯥꯎꯕꯁꯤꯗꯤ ꯏꯟꯁꯥꯡ ꯃꯊꯦꯜ ꯂꯥꯟꯅꯩꯗꯣ
ꯎꯝ
ꯏꯃꯨꯡ ꯏꯃꯨꯡ ꯏꯟꯖꯥꯡ ꯃꯊꯦꯜ ꯂꯣꯏ ꯅꯥ ꯂꯣꯏ ꯂꯥꯟꯅꯕꯅꯤꯅ
ꯁꯥꯒꯩꯒꯤ ꯏꯆꯤꯟ ꯏꯅꯥꯎ ꯌꯥꯝꯕꯅꯤꯅ ꯃꯌꯥꯝꯗꯣ ꯂꯥꯜꯂꯛꯄꯗ ꯎꯝ
ꯆꯥꯎꯕꯅꯤꯅ ꯏꯟꯖꯥꯡ ꯃꯊꯦꯟꯗꯣ
ꯌꯥꯝꯃꯦ ꯑꯦꯟꯁꯥꯡ ꯃꯊꯦꯜꯒ
ꯑꯣ
ꯑꯃꯅ ꯃꯧꯑꯣ ꯃꯣ
ꯏꯟꯖꯥꯡꯗꯣ ꯌꯥꯝꯃꯟꯈꯤꯗꯅ
ꯌꯥꯝꯃꯟꯈꯤꯗꯅ
ꯎꯝ ꯑꯗꯨ ꯂꯣꯏꯔꯒ ꯑꯃꯨꯛ ꯍꯧꯖꯤꯛ ꯀꯨꯝꯣꯏ ꯍꯔꯥꯎ ꯑꯃꯨꯛꯀ ꯂꯥꯛꯈꯤꯅꯤ ꯋꯥꯂꯤ ꯁꯨꯡ ꯂꯣꯏ ꯅꯥꯏꯗꯦ
ꯎꯝ
ꯌꯥꯎꯁꯪ ꯑꯣꯏꯔꯦ ꯆꯩꯔꯥꯎꯕ ꯂꯩꯔꯦ
ꯆꯩꯔꯥꯎꯕ ꯂꯩꯔꯦ ꯆꯥꯛꯀꯧꯕ ꯗꯤꯋꯥꯂꯤ
ꯎꯝ ꯇꯧꯔꯥꯈꯤꯅꯤ ꯎꯟ ꯋꯥꯠꯂꯤ ꯍꯧꯖꯤꯛ
ꯌꯥꯝ ꯋꯥꯠꯂꯤ
ꯎꯝ
ꯅꯪꯗꯤ ꯑꯅꯥ ꯑꯌꯦꯛꯀ ꯌꯥꯎꯗꯕꯔꯣ
ꯑꯅꯥ ꯑꯌꯦꯛ ꯌꯥꯎꯗꯦ ꯏꯇꯥꯎꯗꯤ
ꯑꯁ ꯑꯩꯗꯤ ꯉꯍꯥꯟ ꯑꯁ ꯅꯥꯗ꯭ꯅꯥ ꯂ ꯀꯩꯅꯣ ꯇꯧ
ꯀꯩ ꯀꯩ ꯍꯛꯆꯥꯡ
ꯈꯪꯗꯦꯅꯦ ꯃꯇꯝꯁꯦ ꯅꯥꯍꯥꯟ ꯅꯥꯔꯨꯗꯅ ꯑꯁ ꯍꯣꯁꯄꯤꯇꯥꯜ ꯌꯧꯗꯅ
ꯀꯔꯤ ꯀꯔꯤ ꯇꯧꯔꯨꯔꯒꯦꯅꯦ
ꯑꯁ ꯂꯣꯛ ꯈꯨꯂꯥꯏ ꯀꯟꯅ ꯅ ꯇꯧ ꯅꯦꯃꯦ
ꯎꯝ ꯀꯨꯃꯩ ꯍꯔꯥꯎꯅꯒ ꯇꯣꯏꯔꯦꯗꯣ ꯑꯍꯤꯡ ꯅꯨꯡꯊꯤꯟ ꯊꯦꯡꯅ ꯍꯟꯖꯟ ꯕ
ꯑꯗꯨꯗ ꯆꯥ ꯆꯥꯕ ꯊꯛꯄꯒꯤ ꯃꯇꯝ ꯅꯥꯏꯗ꯭ꯔꯦꯗꯣ
ꯑꯥ ꯆꯥꯕ ꯊꯛꯄꯁꯨ ꯃꯇꯝ ꯅꯥꯏꯔꯛꯇ꯭ꯔꯦ
ꯑꯗꯨꯅ ꯑꯁ ꯏꯁꯥꯥꯁꯦ ꯉꯝꯗꯕꯅꯦꯃꯦ
ꯎꯝ
ꯆꯥꯔꯒ ꯍꯧꯖꯤꯛ ꯏꯁꯥ ꯏꯎ ꯈꯔ ꯐꯔꯛꯏꯁꯤꯅꯦ ꯑꯗꯨꯒꯤꯅꯤ ꯇꯧꯔꯤꯁꯦ
ꯎꯝ ꯈꯪꯗꯦꯗ ꯇꯧꯔꯤꯁꯦ
ꯅꯪꯁꯨ ꯌꯨꯝꯗꯒꯤ ꯍꯦꯟꯗꯣꯛꯇ꯭ꯔꯤꯕꯣ
ꯌꯨꯝꯗꯒꯤ ꯍꯦꯟꯗꯣꯛꯄ ꯌꯥꯗ꯭ꯔꯦꯅꯦꯍꯦ
ꯎꯝꯝ
ꯀꯨꯝꯍꯩ ꯍꯔꯥꯎ ꯃꯔꯥꯡ ꯀꯥꯏꯈꯤꯕꯁꯤꯗ
ꯑꯣ ꯏꯃꯥꯍꯣꯏꯅ ꯊꯤꯡꯉꯤꯔꯕ
ꯊꯤꯡꯉꯤꯅꯤꯅꯦ ꯑꯩꯁꯨ ꯃꯈꯣꯏ ꯅ ꯊꯤꯡꯉꯥꯃꯤꯅ ꯊꯣꯛꯄ ꯉꯝꯗ꯭ꯔꯦꯗꯣ
ꯃꯥꯅꯦ ꯑꯁ ꯑꯩꯁꯨ ꯉꯔꯥꯡ ꯉꯍꯥꯟꯗꯣ ꯑꯁ ꯏꯃꯥꯅ ꯉꯩꯒ ꯄꯨꯟꯒꯦꯅ ꯊꯣꯛꯀꯦ ꯇꯧꯕ ꯑꯁ ꯏꯃꯥꯅ ꯉꯥꯡꯉꯦ ꯀꯨꯝꯃꯩ ꯍꯔꯥꯎ ꯆꯠꯃꯜꯂꯤ ꯈꯣꯠꯂꯤ ꯑꯗꯨ ꯇꯧꯋꯦ ꯑꯅ ꯈꯪꯗꯦꯗ ꯇꯧꯔꯤꯁꯦ ꯈꯣꯏꯅ ꯏꯟꯈꯠꯂꯛꯄꯒꯤ ꯈꯥ ꯂꯥꯡꯅꯤꯡꯕꯅꯦ
ꯃꯥꯅꯤ ꯌꯨꯝꯗꯒꯤ ꯑꯃꯨꯛꯁꯨ ꯊꯣꯛꯃꯟꯗ꯭ꯔꯁꯨ ꯑꯃꯨꯛ ꯆꯠꯇꯦ ꯈꯣꯠꯇꯦ ꯅ ꯑꯃꯨꯛ ꯉꯥꯡꯉꯛꯈꯤꯗꯣꯔꯤꯕꯅꯤ
ꯉꯥꯡꯗꯣꯔꯤꯕꯅꯤ
ꯑꯗꯨꯗꯒꯤ ꯑꯃꯨꯛ ꯆꯠꯊꯣꯛꯑꯒꯅ ꯑꯃꯨꯛ ꯆꯠꯊꯣꯛꯃꯜꯂꯦꯅ ꯑꯃꯨꯛꯁꯨ ꯉꯥꯡꯉꯤ
ꯃꯥꯗꯤꯕ ꯑꯠ ꯊꯕꯛ ꯏꯪꯒꯥꯡ ꯈꯔ ꯌꯥꯎꯗ꯭ꯔꯤ ꯑꯗꯨꯅꯖꯨ ꯃꯣꯏꯖꯨ
ꯎꯝ ꯃꯥꯅꯤ ꯃꯥꯅꯤ
ꯑꯗꯣ ꯀꯨꯝꯍꯩ ꯍꯔꯥꯎꯁꯦ ꯑꯩꯈꯣꯏꯅꯁꯨ ꯈꯔ ꯒ꯭ꯌꯥꯟ ꯇꯥꯐꯝ ꯊꯣꯛꯏꯅꯦ
ꯍꯣꯏ
ꯍꯟꯗꯛꯇ ꯀꯨꯝꯍꯩꯔ ꯂꯥꯛꯑꯗꯤ ꯊꯣꯛꯑꯔꯣꯏꯗꯤ ꯇꯧꯑꯣꯏꯗꯤ ꯑꯁ ꯏꯁꯥ ꯀꯣ ꯍꯟꯗꯛꯇꯨꯗꯒꯤꯗꯤ ꯈꯤꯈ꯭ꯔꯦꯕ ꯅꯥꯎꯔꯨꯕꯗꯒꯤ
ꯀꯨꯝꯍꯩ ꯍꯔꯥꯎ ꯂꯥꯛꯄꯁꯦ ꯈꯔ ꯈꯖꯤꯛ ꯌꯥꯎꯕꯗꯨꯅ ꯐꯔꯦ ꯏꯤ ꯀꯥ ꯍꯦꯟꯅ ꯌꯥꯎꯁꯜꯂꯨꯔꯁꯨ ꯍꯛꯆꯥꯡ ꯁꯨꯏꯅꯤ
ꯑꯗꯨꯅꯤ
ꯇꯨꯝꯕ ꯆꯥꯕ ꯃꯐꯝ ꯈꯉꯛꯇꯦ ꯑ ꯏꯇꯥꯎꯁꯨ ꯅꯥꯔꯣꯏ ꯍꯥꯏꯗꯨꯅꯦ
ꯑꯗꯨꯗꯤ ꯑꯁ ꯄꯨꯔꯥ ꯀꯩꯅꯣꯝꯗꯗꯤ ꯅꯥꯔꯤꯁꯤ ꯅꯍꯥꯟ ꯅꯨꯡꯁꯥꯅ
ꯎꯝ
ꯂꯥꯏꯍꯧꯗꯒꯤ ꯏꯁꯥ ꯁꯥꯒꯠꯄꯤ ꯈꯣꯠꯄꯤ ꯇꯧꯕ ꯑꯗꯣ ꯍꯧꯖꯤꯛꯇꯤ ꯐꯔꯦꯗꯥ
ꯑꯥ ꯐꯔꯦ ꯐꯔꯦ ꯐꯕꯨ ꯐꯥꯏꯔꯗꯤ ꯀꯣ
ꯑꯗꯨꯅ
ꯎꯝ
ꯀꯣꯏꯕ ꯍꯦꯛꯇ ꯆꯠꯅꯤꯡꯕꯗꯣ ꯑꯗꯨꯒꯤ
ꯎꯝ ꯇꯥꯡꯅ ꯇꯥꯡꯅ ꯇꯧꯔꯁꯤ
ꯇꯧꯔꯁꯤ ꯇꯧꯔꯁꯤ ꯌꯥꯝ ꯀꯥ ꯍꯦꯟꯅ
ꯎꯝ ꯌꯥꯝ ꯀꯥ ꯍꯦꯟꯅ ꯊꯣꯛꯇꯕꯤ ꯆꯟꯗꯕꯤ
ꯌꯥꯝ ꯀꯥ ꯍꯦꯟꯅ ꯌꯥꯎꯁꯜꯂꯔꯣꯏ ꯄꯩꯁꯥꯁꯨ ꯇꯤꯡ ꯑꯗꯨꯝ ꯃꯥꯡꯉꯤ
ꯎꯝ
ꯇꯧꯔꯤꯗꯦ ꯈꯪꯗ꯭ꯔꯦꯗ ꯀꯩꯗꯧꯗꯣꯏꯅꯣ ꯃꯇꯝꯁꯦ ꯂꯦꯟꯅꯤꯉꯥꯏ ꯃꯇꯝ ꯍꯧꯖꯤꯛ
ꯑꯁ
ꯊꯕꯛ ꯏꯟꯈꯥꯡ ꯑꯃ ꯇꯧꯁꯟꯂ ꯎꯝ
ꯊꯥꯏꯅꯒꯤ ꯑꯉꯥꯡ ꯑꯣꯏꯉꯩ ꯃꯇꯝꯗꯕꯨ ꯄꯪꯌꯦꯡ ꯃꯃꯤꯡꯆꯠ ꯄꯪꯆꯠ ꯆꯠ ꯄꯪꯉꯤꯡ ꯂꯩꯩꯔꯝꯕꯩ ꯋꯥꯅꯤꯗ
ꯍꯧꯖꯤꯛꯇꯤ ꯌꯥꯗ꯭ꯔꯦ
ꯇꯧꯁꯜꯂꯛꯑꯕꯅꯤꯅ ꯊꯕꯛ ꯏꯟꯈꯥꯡꯁꯨ ꯑꯃꯨꯛ ꯌꯦꯡꯉꯛꯀꯅꯤ
ꯎꯝ
ꯑꯗꯒꯤ ꯏꯟꯈꯠꯂꯛꯄꯅꯤꯅ ꯀꯣꯏꯅꯤꯡ ꯂꯥꯡꯅꯤꯡꯕꯁꯦ ꯍꯦꯛ ꯌꯥꯎꯔꯛꯏ ꯀꯔꯝꯕ ꯌꯦꯡꯗꯣꯏꯅꯣ ꯈꯪꯗꯦ ꯇꯧꯔꯤꯁꯦ
ꯑꯗꯣ ꯄꯩꯁꯥ ꯂꯩꯇ꯭ꯔꯗꯤ ꯀꯩꯝ ꯇꯧ ꯌꯥꯗꯦꯀꯣ ꯄꯩꯁꯥꯖꯨ ꯇꯥꯟꯒꯗꯕꯅꯤ
ꯄꯩꯁꯥꯁꯨ ꯇꯥꯡꯒꯗꯣꯏꯅꯤ ꯄꯩꯁꯥꯗꯨꯅꯤ ꯃꯔꯨꯗꯤ
ꯃꯅꯤ ꯑꯗꯣ ꯑꯩꯈꯣꯏꯅ ꯀꯨꯝꯍꯩ ꯍꯔꯥꯎ ꯌꯥꯎꯔꯤꯅꯦꯅ ꯀꯨꯝꯍꯩ ꯍꯔꯥꯎꯗ ꯌꯥꯎꯕꯁꯨ ꯌꯥꯕ ꯅꯠꯇꯦ ꯄꯩꯁꯥꯁꯨ ꯇꯥꯒꯗꯕꯅꯤ ꯈꯜꯂꯒꯀꯣ ꯈꯪꯗ꯭ꯔꯦꯅꯦ ꯇꯧꯔꯤꯁꯤ
ꯎꯝ
ꯍꯧꯖꯤꯛ ꯃꯇꯝꯒꯤ ꯀꯨꯝꯍꯩ ꯍꯔꯥꯎꯁꯤꯅ ꯃꯔꯣꯟ ꯑꯃ ꯀꯨꯡꯕꯅꯦ
ꯎꯝ
ꯁꯨꯡꯋꯥꯠꯄꯨ ꯋꯥꯠꯇꯦ ꯀꯨꯍꯩ ꯍꯔꯥꯎꯅꯦ ꯇꯩꯔꯤꯖꯦ
ꯋꯥꯠꯇꯦ ꯆꯥꯠꯇꯦ ꯈꯣꯃꯩ ꯍꯔꯥꯎ ꯂꯥꯛꯑꯅꯤ ꯄꯩꯁꯥ ꯆꯠꯂꯅꯤ ꯍꯥꯏꯕꯒ ꯆꯞ ꯃꯥꯟꯅꯩ ꯉꯁꯤꯁꯦ ꯏꯟꯁꯥꯡ ꯍꯥꯏꯔꯤ ꯅꯠꯇ꯭ꯔꯣ
ꯎꯝ
ꯀꯩꯅꯣ ꯆꯥꯔꯦ ꯀꯨꯕꯤ ꯀꯨꯕꯤ ꯊꯣꯡꯖꯤꯜꯂꯦ ꯉꯁꯤꯗꯤ
ꯑꯣ
ꯏꯇꯥꯎꯒꯤꯗꯤ ꯀꯩ ꯃꯊꯦꯜ ꯆꯥꯔꯕ
ꯑꯦ ꯏꯔꯣꯜꯂꯦꯗ ꯌꯣꯡ ꯏꯔꯣꯜꯂꯦ
ꯑꯦ ꯌꯣ
ꯌꯨꯝꯗ ꯌꯣꯡꯆꯥꯛ ꯑꯃ ꯍꯧꯋ ꯑꯗꯨꯗꯣ ꯉꯁꯥꯏ ꯑꯌꯨꯛ ꯍꯦꯛꯑꯒ ꯏꯔꯣꯟꯕꯗꯤ ꯀꯌꯥꯗꯤ ꯍꯥꯎꯈ꯭ꯔꯦ
ꯍꯥ
ꯀꯩꯊꯦꯜꯒꯤ ꯄꯣꯠ ꯆꯩꯁꯨ ꯍꯥꯔ ꯉꯥꯛꯇꯅ ꯑꯌꯥꯝꯕ ꯇꯧꯔꯦ
ꯎꯝ ꯐꯠꯇ꯭ꯔꯦ ꯐꯠꯇ꯭ꯔꯦ ꯌꯥꯝ
ꯑꯗꯨꯅ ꯌꯣꯡꯆꯥꯛꯅ ꯐꯔꯦꯅ ꯌꯣꯡꯆꯥꯛ ꯑꯣꯏꯅ ꯏꯔꯣꯟꯖꯜꯂꯦ
ꯏꯇꯥꯎꯒꯣꯏ ꯌꯨꯝꯗ ꯄꯥꯜꯂꯤ ꯌꯣꯡꯆꯥꯛꯇꯣ ꯑꯈꯣꯏꯁꯨ ꯅꯣꯡꯐꯥꯗꯣꯛ ꯆꯥꯒꯦꯗꯅ
ꯆꯥꯎꯑꯣ ꯆꯥꯎꯑꯣ ꯑꯩ ꯅꯣꯡꯃ ꯊꯤꯜꯂꯛꯀꯦ
ꯎꯝ
ꯍꯌꯦꯡꯂ ꯍꯪꯆꯤꯠꯂ
ꯑꯂꯨ ꯑꯉꯥꯡꯕꯗꯣ ꯀꯝꯇꯧ ꯂꯩꯌꯦ ꯍꯟꯇꯛ ꯇꯥꯒꯤꯕꯒꯤ ꯑꯗꯨꯗꯨꯒ ꯇꯧꯔꯒ ꯏꯇꯥꯎꯒꯤꯁꯨ ꯈꯔ ꯄꯤꯔꯛꯀꯦ ꯑꯗꯨꯗꯨ ꯇꯧꯔꯒ ꯂꯣꯜꯂꯒ ꯆꯥꯅꯕ
ꯍꯣꯏ ꯍꯣꯏ ꯑꯗꯨꯃꯥꯏꯅ ꯈꯔ ꯈꯔ ꯇꯧꯗꯗꯤ ꯄꯤꯟ ꯑꯗꯗꯤ ꯀꯩꯊꯦꯜꯗ ꯂꯩꯔꯁꯤ ꯗꯗꯤ ꯈꯪꯗꯦ ꯎꯝ ꯍꯥꯔ ꯉꯥꯛꯇ ꯂꯣꯏꯅ ꯇꯧꯔꯦꯕ ꯍꯧꯖꯤꯛꯀꯤ ꯃꯇꯝꯁꯤ
ꯃꯥꯅꯤ ꯃꯥꯅꯤ
ꯑꯐꯥꯎꯕ ꯑꯃꯇ ꯂꯩꯇ꯭ꯔꯦꯕ
ꯎꯝ ꯍꯣꯏ ꯇꯥꯎ ꯑꯗꯨꯗꯤ ꯑꯩ ꯑꯂꯨꯗꯨ ꯄꯨꯔꯒ ꯅꯣꯡꯃ ꯀꯣꯏꯊꯣꯔꯛꯑꯒꯦ
ꯎꯝ
ꯎꯝ ꯑꯣ ꯉꯁꯤꯒꯤꯗꯤ ꯊꯝꯃꯒꯦ ꯎꯝ ꯊꯝꯃꯦ ꯊꯝꯃꯦ
ꯎꯝ